ꯍꯜꯂꯧ ꯀꯝꯗꯧꯔꯤꯒꯦ ꯁꯣꯝꯁꯦ
ꯅꯨꯡꯉꯥꯏꯔꯤꯌꯦ ꯅꯪꯗꯦ
ꯆꯕꯤꯔꯦ
ꯏ ꯍꯦꯟꯖꯥꯡ ꯊꯣꯡꯗꯦ ꯑꯌꯨꯛꯀꯤ ꯍꯦꯟꯖꯥꯡ ꯈꯔꯒ ꯑꯃ ꯇꯧꯔꯦ ꯍꯥꯎꯅ ꯍꯥꯎꯅ ꯆꯥꯕꯤꯈ꯭ꯔꯦ
ꯍꯥꯎꯋꯦꯀꯣ ꯑꯍꯥꯎꯕ ꯆꯥꯢꯀꯣ ꯃꯤꯗꯤ
ꯏꯁ
ꯑꯌꯨꯛ ꯀꯦ ꯌꯦꯟꯖꯥꯡꯅꯦꯕ ꯀꯃꯥꯏꯅ ꯍꯥꯎꯒꯦ ꯑꯗꯨꯅ ꯑꯌꯨꯀꯤ ꯍꯦꯟꯖꯥꯡꯁꯨ ꯀꯥꯡꯁꯣꯏ ꯃꯤꯗꯤ ꯍꯦꯟꯖꯥꯡ ꯑꯔꯦꯝꯕ ꯑꯣꯏꯔꯒꯗꯤ ꯀꯩꯅꯣ ꯏꯟꯁꯥꯡ ꯑꯍꯥꯎꯕꯒꯨꯝꯕ ꯑꯣꯏꯔꯦꯗꯅ ꯑꯩꯈꯣꯏꯗꯤ ꯀꯥꯡꯁꯣꯏꯅꯤ
ꯑꯩꯁꯨ ꯑꯍꯥꯎꯕ ꯆꯥꯅꯤꯡꯉꯦ ꯂꯩꯇꯦ
ꯆꯥꯔꯦ ꯅꯪꯗꯤ
ꯆꯥꯔꯦ ꯉꯁꯥꯏꯗꯒꯤ
ꯀꯩ ꯍꯤꯟꯖꯥꯡ ꯎꯝ
ꯗꯣ ꯍꯤꯟꯖꯥꯡꯗꯣ ꯀꯩꯅꯣ ꯀꯩꯅꯣ ꯆꯥꯢꯌꯦ ꯑꯝ ꯀꯔꯤꯅꯣ ꯁꯣꯏꯕꯨꯝ
ꯁꯣꯏꯕꯨꯝ ꯁꯣꯏꯕꯨꯝ ꯍꯣꯏ ꯍꯥꯎꯕꯅꯦ ꯅꯊꯟꯗ ꯆꯥꯏꯔꯣ ꯅꯣꯏ ꯆꯦꯒ
ꯏꯆꯦꯒ ꯆꯥꯏ ꯍꯣꯏ
ꯍꯦꯟꯖꯥꯡꯒꯤꯗꯤ ꯃꯩ ꯆꯠꯂꯦꯀꯣ ꯅꯣꯏ ꯁꯣꯏꯕꯨꯝꯗꯣ ꯍꯥꯎꯕꯅꯦ ꯍꯥ
ꯀꯩꯅꯣ ꯃꯩ ꯆꯠꯂꯦꯗꯤ
ꯁꯣꯏꯕꯨꯝꯗꯣ ꯍꯥꯎꯕꯅꯦ
ꯑꯥꯎ
ꯁꯦꯒꯝꯗ ꯁꯥꯀꯪꯗꯣ ꯁꯥ ꯑꯀꯪꯕꯗꯣ ꯑꯗꯨ ꯍꯥꯞꯄꯗꯤ ꯍꯦꯟꯅ ꯍꯥꯎꯗ
ꯍ ꯍꯥꯎꯇ꯭ꯔꯗꯤ ꯀꯩꯅꯣꯅꯦ ꯑꯍꯥꯎꯕꯅꯦ
ꯅꯪꯁꯦ
ꯆꯥꯛꯀꯁꯦ ꯀꯌꯥꯝ ꯆꯥꯕ ꯍꯩꯗꯧ ꯃꯥꯟꯗꯦꯕꯣ ꯎꯝ
ꯑꯁ ꯌꯥꯝ ꯆꯥꯕ ꯅꯪ ꯉꯥꯡꯉꯤꯗꯣ
ꯆꯥꯗꯦ ꯆꯥꯗꯦ ꯅꯪ ꯑꯣ ꯑꯩꯈꯣꯏ ꯍꯥꯟꯅ
ꯍꯥ ꯑꯁ ꯌꯥꯝ ꯆꯥꯏꯗꯨꯗꯤ
ꯆꯥꯗꯦ ꯆꯥꯗꯦ ꯏꯀꯥꯏꯕꯩꯔꯥ ꯆꯥꯛꯁꯦ ꯆꯥꯕ ꯍꯩꯇꯦ ꯅꯪ
ꯑꯦ ꯍꯥꯏꯖꯤꯜꯂꯦ
ꯆꯨꯝꯕꯁ
ꯆꯨꯝꯗꯦ
ꯀꯩꯗꯧꯔꯤꯅꯣ ꯍꯧꯖꯤꯛꯇꯤ
ꯑꯩ ꯍꯧꯖꯤꯛ ꯕꯣꯜ ꯌꯦꯡꯅꯤꯡꯉꯥꯏ ꯔꯦꯗꯤꯗ ꯂꯩꯔꯦ
ꯁꯦꯁ ꯀꯅꯥ ꯀꯅꯥ ꯌꯦꯡꯒꯗꯣꯢꯅꯣ ꯅꯣꯢ
ꯏꯆꯦ ꯀ ꯌꯦꯡꯗꯣꯢꯅꯦ
ꯇꯤꯕꯤ ꯇꯤꯕꯤꯗꯔꯣ ꯐꯣꯟꯗꯔꯣ
ꯎ ꯇꯤꯚꯤ ꯂꯩꯔꯗꯤ ꯅꯨꯡꯉꯥꯏꯗꯧꯕꯅꯦ ꯑꯩꯅ
ꯍꯣꯏ ꯂꯩꯔ ꯈꯨꯅꯨꯡꯉꯥꯏꯅꯤ ꯌꯦꯡ ꯌꯥꯝ ꯅꯨꯡꯉꯥꯏꯅ ꯌꯦꯡꯒꯗꯕꯅꯦ
ꯕꯣꯜ ꯌꯦꯡꯕꯗ ꯃꯤ ꯇꯔꯥ ꯍꯦꯜꯂꯗꯤ ꯅꯨꯡꯉꯥꯏꯒꯗꯕꯅꯦ ꯃꯤ ꯑꯃ ꯈꯛꯇꯪ ꯑꯅꯤ ꯈꯛꯇꯪ ꯃꯤ ꯌꯦꯡꯕꯗꯣ ꯅꯨꯡꯉꯥꯏꯇꯦ ꯒ꯭ꯔꯨꯞꯇ ꯄꯨꯟꯁꯤꯜꯂꯒ ꯂꯥꯎꯔꯒ ꯌꯦꯡꯕꯗꯣ
ꯅꯦ
ꯎꯝ ꯑꯗꯨꯃꯥꯏꯅ ꯇꯧꯔꯁꯦ ꯑꯩ ꯂꯥꯛꯑꯣꯔꯣ
ꯅꯣꯏ ꯂꯥꯛꯑꯒ ꯆꯪꯕ ꯍꯥꯏꯔꯣꯏ ꯅꯨꯄꯤ ꯉꯥꯛꯇ ꯂꯩꯕꯅꯦ ꯅꯨꯄꯤ ꯁꯥꯔ ꯆꯪꯉꯦꯁꯨ ꯌꯥꯏꯌꯦ
ꯂꯝꯕꯤꯗ ꯌꯦꯡꯉꯒ ꯂꯣꯏꯔꯦ
ꯀꯃꯥꯏ ꯌꯦꯡꯗꯣꯏꯅꯣ
ꯂꯝꯕꯤꯗ ꯀꯥꯡꯅ ꯌꯥꯕꯅꯤꯅ ꯂꯝꯕꯤꯗꯩꯒ ꯅꯨꯡꯉꯥꯏꯗꯕ ꯃꯥꯂꯦꯅꯦ ꯑꯗꯣ ꯅꯪ ꯀꯅꯥ ꯀꯅꯥꯗꯣ ꯁꯞꯄꯣꯔꯠ ꯇꯧꯋꯤꯗꯣꯏ ꯅꯪ
ꯑꯩꯀꯣ ꯅꯪ ꯀꯅꯥ ꯁꯞꯄꯣꯔꯠ ꯇꯧꯗꯣꯏꯅꯣ
ꯑꯩꯁꯦ ꯑꯩꯒꯤ ꯍꯟꯗꯛꯀꯤ ꯐꯤꯐꯥꯗ ꯑꯩ ꯁꯞꯄꯣꯔꯠ ꯇꯧꯕ ꯑꯅꯤꯃꯛ ꯑꯩ ꯇꯧꯔꯤꯅꯦꯕꯀꯣ ꯑꯗꯣ ꯀꯅꯥꯗ ꯇꯧꯁꯤꯔ ꯈꯜꯂꯦ ꯑꯗꯨꯅꯦ ꯃꯥꯔꯛ ꯑꯃꯨꯛ ꯅꯨꯡꯁꯤꯕꯅ ꯖꯄꯥꯟꯗꯈꯁꯤ ꯆꯦꯟ ꯆꯤꯡꯕꯅꯤꯅ ꯁꯞꯄꯣꯔꯠ ꯇꯧꯔꯨꯁꯤꯔꯅ ꯀꯣꯛ ꯉꯥꯎꯔꯤꯅꯦ ꯑꯥ ꯑꯅꯤ ꯉꯝꯗ꯭ꯔꯁꯨ ꯑꯗꯨꯝ ꯀꯥꯔꯕ ꯑꯗꯨꯕꯨ ꯃꯕꯥꯅꯤꯗꯣ
ꯑꯗꯣ ꯑꯩꯗꯤ ꯖꯄꯥꯟ ꯇꯧꯗꯣꯏꯅꯦ
ꯖꯄꯥꯟ ꯖꯄꯥꯟ ꯍꯣꯏ ꯖꯄꯥꯟ ꯉꯁꯤ ꯇꯧꯔꯁꯤꯔ ꯑꯃꯃꯨꯛ ꯕ꯭ꯔꯥꯖꯤꯜꯗ ꯇꯧ ꯗ꯭ꯔꯗꯤ ꯃꯥ ꯑꯃꯨꯛ ꯀꯥꯞꯇꯣꯏꯅꯦ ꯈꯪꯉꯦ ꯕ꯭ꯔꯥꯖꯤꯜ ꯅꯦꯃꯥꯔꯗꯣ ꯀꯞꯇꯣꯏ ꯃꯥꯂꯤꯅꯦ ꯁꯄꯣꯔꯠ ꯇꯧꯗ꯭ꯔꯗꯤ
ꯑꯣ ꯑꯩꯅ ꯖꯄꯥꯟꯗ ꯇꯧꯔꯒꯦ
ꯑꯥ ꯕ꯭ꯔꯥꯖꯤꯜ ꯑꯥ ꯅꯦꯝꯃꯥ ꯄꯦꯠ
ꯑꯗꯣ ꯎꯝ ꯄꯩꯁꯥ ꯊꯥꯅꯔꯅ ꯌꯦꯡꯁꯤꯔꯣ
ꯅꯪ ꯉꯝꯗ꯭ꯔꯗꯤ ꯅꯪ ꯅꯣꯏ ꯄꯩꯁꯥ ꯄꯤꯔꯣꯏ ꯈꯪꯉꯦꯅꯦꯍꯦ
ꯉꯝꯗ꯭ꯔꯗꯤ ꯑꯩꯅ ꯄꯤꯒꯗꯕ ꯅꯪꯅ ꯉꯝꯗ꯭ꯔꯒꯅ ꯅꯪꯅ ꯄꯤꯔꯒꯗꯕ
ꯃꯅꯦꯃꯔꯁꯦ ꯐꯨꯜ ꯄ꯭ꯂꯦ ꯀꯨꯝꯗꯧ ꯃꯥꯜꯂꯦꯀꯣ ꯉꯁꯤ
ꯑꯣꯏ ꯃꯥꯟꯗꯦ ꯎꯝ ꯃꯥꯗꯤ ꯍꯥꯟꯅꯗꯩꯁꯨ ꯑꯃꯨꯛ ꯃꯈꯣꯡꯗꯣ ꯅꯥꯕꯅꯤꯅ
ꯐꯨꯜ ꯄ꯭ꯂꯦ ꯐꯨꯜ ꯄ꯭ꯂꯦ ꯀꯨꯝꯗ꯭ꯔꯗꯤ ꯖꯄꯥꯟꯗ ꯇꯧꯔꯦ
ꯑꯗꯨꯗꯤ ꯌꯥꯗꯦ ꯑꯗꯨ ꯃꯤꯆꯪ ꯃꯤꯈꯥꯏ ꯅꯣ ꯅꯣ
ꯅꯠꯇꯦ ꯅꯠꯇꯦ ꯑꯅꯤꯃꯛ ꯑꯩꯒꯤ ꯇꯤꯝ ꯑꯣꯏꯕꯅꯤꯅꯀꯣ ꯑꯗꯨꯃꯥꯏꯅ ꯁꯤꯌꯔꯤꯡ ꯇꯧꯗꯗꯤ ꯌꯥꯗꯦ
ꯌꯥꯔꯣꯏ ꯌꯥꯔꯣꯏ ꯑꯗꯨꯗꯤ ꯌꯥꯗꯦ
ꯑꯗ ꯃꯥ ꯕꯣꯜ ꯍꯧꯕꯗ ꯅꯦꯃꯔꯤ ꯌꯥꯎꯔꯗꯤ ꯕ꯭ꯔꯥꯖꯤꯜꯗ ꯇꯧꯔꯒꯦ
ꯅꯦꯃꯔ ꯍꯥꯐ ꯄ꯭ꯂꯦ ꯍꯥ ꯄ꯭ꯂꯦꯒꯨꯝꯕ ꯇꯧꯔꯒꯗꯤ ꯇꯣꯛꯑꯦ ꯕ꯭ꯔꯥꯖꯤꯜꯅ ꯑꯁ ꯖꯄꯥꯟꯅ ꯖꯄꯥꯟꯁꯨ ꯑꯩꯈꯣꯏꯒꯤ ꯄꯨꯄꯨꯁꯤꯡ ꯑꯣꯏꯕꯅꯤꯅ ꯑꯃꯨꯛ ꯄꯨꯄꯨꯒꯤ ꯏ ꯃꯁꯦꯟ ꯑꯣꯏ ꯂꯣꯢꯅꯅ ꯑꯃꯨꯛ ꯇꯧ ꯈꯪꯗ꯭ꯔꯦꯅꯦ ꯀꯣꯛ ꯉꯥꯎꯔ
ꯌꯦꯡ ꯌꯦꯡꯗꯕꯅ ꯌꯦꯡꯗꯕꯅ ꯐꯗꯕ ꯃꯥꯜꯂꯤ ꯃꯥ
ꯍꯥꯏꯕꯤꯗꯦ ꯍꯥꯏꯅꯨꯀꯣ ꯑꯩꯗꯤ ꯌꯥꯗꯦꯀꯣ ꯅꯪꯅ ꯖꯄꯥꯟ ꯑꯩꯅ ꯕ꯭ꯔꯥꯖꯤꯜ
ꯅꯪ ꯉꯁꯥꯏ ꯆꯠ
ꯅꯪ ꯅꯪꯅ ꯑꯃꯨꯛ ꯑꯃꯨꯛ ꯑ ꯖꯄꯥꯟ ꯑꯃꯨꯛ ꯍꯥꯏ ꯑꯃ ꯑꯃꯨꯛ ꯍꯥꯏ ꯂꯩꯔꯒ
ꯑꯗꯨ ꯅꯠꯇꯦ ꯅꯣ ꯅꯣ ꯉꯁꯤꯒꯤꯗꯤ ꯇꯧꯔꯒꯨꯝꯁꯦ ꯅꯣꯡꯃ ꯀꯩꯅꯣ ꯇꯧꯔꯁꯦ ꯉꯁꯤꯗꯤ ꯑꯅꯤꯃꯛ ꯑꯩ ꯄꯥꯝꯃꯦꯕ ꯍꯣꯗꯦꯟꯅꯦ
ꯑ ꯖꯄꯥꯟ ꯕ꯭ꯔꯥꯖꯤꯜ ꯑꯗꯨ ꯀꯥꯥꯏꯒꯅꯤꯗ ꯈꯪꯉꯦ ꯈꯪꯗꯦ ꯃꯃꯥꯡꯒꯤ ꯐꯤꯐꯥꯒꯨꯝꯅ ꯀꯌꯥ ꯁꯥꯎꯠ ꯑꯐ꯭ꯔꯤ ꯒ ꯀꯩꯅꯣ ꯇꯧꯕꯅ ꯑꯗꯨꯝ ꯖꯔꯃꯅꯤꯒ ꯂꯥꯁꯇ ꯁꯥꯎꯠ ꯑꯐ꯭ꯔꯤꯀꯥꯅ ꯒꯣꯜ ꯑꯅꯤ ꯆꯟꯒꯤꯕꯗꯣ ꯑꯗꯨꯃꯥꯏꯅ ꯑꯣꯏꯗꯣꯏꯔ ꯈꯪꯗꯦ ꯈꯪꯗꯦ ꯑ ꯑꯃ ꯉꯝꯃꯁꯨ ꯌꯥꯏ ꯑꯃ ꯉꯝꯃꯁꯨ ꯌꯥꯏ ꯃꯊꯪꯗ ꯑꯗꯨꯝ ꯁꯥꯟꯅꯒꯗꯕ ꯂꯩꯕꯗꯨꯕꯨ ꯄꯣ ꯍꯣꯏꯅꯤ ꯑꯗꯨꯝ ꯂꯩꯔꯦ ꯀꯥꯔꯦꯕꯀꯣ ꯃꯨꯛ ꯑꯅꯤꯃ
ꯀꯣ ꯃꯦꯟꯗꯤ ꯑꯩꯗꯤ ꯑ ꯑꯥꯔꯖꯦꯟꯇꯤꯅꯥꯅꯦ
ꯑꯔꯖꯦꯟꯇꯤꯅꯥ ꯍꯣꯏ ꯑꯔꯖꯦꯟꯇꯤꯅꯥ ꯑꯩ ꯑꯔꯖꯦꯟꯇꯤꯅꯥꯗ ꯁꯞ ꯄꯣꯠ ꯇꯧꯗꯦ ꯍꯟꯗꯛ ꯑꯗꯨ ꯑꯣꯏꯔꯁꯨ ꯑꯥꯔꯖꯦꯟꯇꯤꯅꯥꯗ ꯀꯜꯂꯦ ꯐꯥꯏꯅꯦꯜꯗꯤ ꯁꯣꯏꯗ꯭ꯔꯕꯅꯦ ꯃꯥ ꯑ ꯁꯤꯟꯃꯤ ꯐꯅ꯭ꯌꯥꯝ
ꯑꯗꯣ ꯄꯣꯇꯨꯒꯜꯁꯇꯗꯤ ꯈ꯭ꯔ
ꯄꯣꯔꯇꯨꯒꯜꯗꯤ ꯌꯔꯔꯣꯏ ꯁꯤꯔꯅꯤ ꯀꯨꯏꯔꯦ ꯄꯣꯠ ꯄꯔꯣꯇꯨꯒꯜꯅ ꯃꯣꯏ ꯑ ꯃꯣꯏꯒꯤ ꯄꯣꯔꯇꯨꯒꯜꯅ ꯇꯧꯒꯗꯕ ꯑꯣꯄꯣꯅꯦꯟꯁꯤꯡꯗꯨ ꯀꯟꯕ ꯉꯥꯛꯇꯅꯦꯕꯀꯣ ꯃꯊꯪꯗ ꯄꯣꯇꯨꯒꯜ ꯀꯌꯥ ꯌꯨꯔꯣꯒꯔ ꯇꯧꯒꯗꯕꯗꯣ ꯑꯗꯨ ꯀꯔꯤꯒꯨꯝꯕ ꯉꯝꯃꯒꯁꯨ ꯁ꯭ꯄꯦꯟꯅ ꯀꯩꯅꯣ ꯐꯥꯔꯥ ꯃꯨꯛ ꯇꯧꯔꯅꯤ
ꯎꯝ
ꯃꯥꯡꯗꯅꯦ ꯄꯣꯠꯇꯨꯒꯜꯗꯤꯗꯤ ꯌꯥꯔꯔꯣꯏ ꯃꯣꯏ ꯑ ꯑꯥꯔꯖꯦꯟꯇꯤꯅꯥꯗꯤ ꯇꯤꯝ ꯑꯔꯥꯏꯕ ꯉꯥꯛꯇ ꯊꯦꯡꯅꯩꯌꯦꯕ ꯄꯣꯜꯗ
ꯎꯝ
ꯑꯗꯅꯤ ꯑꯥꯔꯖꯦꯟꯇꯤꯅꯥꯅ ꯀꯥꯔꯗꯝꯅꯦ ꯊꯦꯡꯅꯗꯦ ꯊꯦꯡꯅꯗꯦ ꯀ ꯊꯦꯡꯅꯗꯦ ꯀꯅꯥꯗ ꯊꯦꯡꯅꯒꯦ ꯏꯔꯥꯟꯀꯒ ꯀ ꯀꯩꯅꯣ ꯌꯥꯝ ꯍꯥꯏ ꯑꯗꯨꯕꯨ ꯃꯣꯏ
ꯎꯝ
ꯀꯩꯅꯣ ꯄꯣꯔꯇꯨꯒꯣꯜꯁ ꯅꯍꯥꯟꯃꯨꯛ ꯌꯥꯝ
ꯍꯣꯏ ꯍꯣꯏ ꯑꯗꯨ ꯑꯗꯨꯕꯨꯗꯤ ꯂꯥꯏꯔꯦꯕꯀꯣ ꯍꯧꯖꯤꯛ ꯃꯊꯪꯗ ꯇꯧꯒ ꯗꯕꯁꯤꯡꯗꯣ ꯑꯔꯨꯕ ꯉꯥꯛꯇꯅꯦꯕ ꯀꯟꯅ ꯎꯄꯦꯅꯤꯡꯉꯥꯛ ꯗꯨꯅꯦꯕ ꯑꯗꯨꯒ ꯑꯥꯔꯖꯦꯟꯇꯤꯅꯥꯁꯦ ꯃꯊꯪꯗ ꯇꯧꯒꯗꯕꯁꯦ ꯌꯥꯝꯅ ꯂꯥꯏꯕ ꯇꯤꯝꯅꯦꯕ ꯀꯟꯇ꯭ꯔꯤꯗ ꯌꯥꯝ ꯀꯟꯗꯕꯅꯦꯕ ꯍꯣꯏ ꯍꯣꯏ ꯐ꯭ꯔꯥꯟꯁꯀꯨꯝꯕ ꯏꯁꯄꯦꯟꯒꯨꯝꯕ ꯇꯧꯔꯒꯗꯤ ꯈꯔ ꯂꯨꯒꯗꯕ ꯑꯗꯨꯒꯨꯝꯕ ꯂꯩꯗꯦ ꯑꯩꯈꯣꯏ ꯑꯥꯔꯖꯦꯟꯇꯤꯅꯥꯒꯤꯗꯤ
ꯀꯝꯄꯜꯁꯔꯤ ꯀꯥꯔꯗꯕꯅꯦ ꯑꯥꯔꯖꯦꯟꯇꯤꯅꯗꯤ
ꯍꯟꯗꯛ ꯆꯍꯤꯁꯦ ꯑꯩꯁꯦ ꯐ꯭ꯔꯥꯟꯁꯒ ꯕ꯭ꯔꯥꯖꯤꯜꯒ ꯖꯄꯥꯟ ꯑꯗꯨꯒ ꯁꯥꯎꯠ ꯀꯣꯔꯤꯌꯥ ꯑꯁꯤ ꯃꯔꯤꯅꯦ ꯇꯧꯔꯤꯁꯦ ꯑꯇꯩꯗꯤ ꯌꯥꯝꯃꯦ ꯑꯦꯅꯤ ꯀꯩꯅꯣ ꯀꯟꯇ꯭ꯔꯤ ꯌꯥꯝ ꯂꯥꯛꯄꯗꯨ ꯃꯔꯤ ꯈꯛꯇꯪ ꯇꯧꯕꯗꯨ ꯌꯥꯝꯃꯤ
ꯑꯩꯒꯤ ꯑꯅꯤꯈꯛꯇꯅꯤ
ꯀꯅꯥ ꯀꯅꯥꯅꯣ ꯑꯔꯖꯦꯟꯇꯤꯅꯥ ꯀꯌꯥ ꯕ꯭ꯔꯥꯖꯤꯜ
ꯀꯩꯅꯣꯒ ꯑꯥ ꯀꯩꯅꯣ ꯕꯞꯄꯦꯗꯣ ꯐ꯭ꯔꯥꯟꯁꯂꯣ
ꯍꯟꯗꯛ ꯐꯥꯏꯅꯦꯜꯗ ꯑꯥꯔꯖꯦꯟꯇꯤꯅꯥꯒ ꯐ꯭ꯔꯥꯟꯁꯀ ꯑꯃꯨꯛ ꯇꯥꯗꯧ ꯃꯥꯂꯦ
ꯑꯁꯤ ꯑꯅꯤꯅꯦ ꯑꯩꯅ ꯇꯧꯔꯤꯁ
ꯑꯗꯣ ꯑꯁ ꯃꯦꯁꯤꯒꯤ ꯍꯣꯏ ꯌꯥꯝ ꯍꯩꯕꯅꯦ ꯑꯗꯨꯝ ꯌꯥꯕꯅꯦ ꯏꯁꯇꯥꯔ ꯄ꯭ꯂꯦꯌꯔ ꯉꯥꯛꯇꯅꯦ ꯑꯗ ꯃꯣꯏ ꯑꯥꯔꯖꯦꯟ ꯃꯦꯁꯤꯗꯤ ꯌꯥꯝ ꯐꯖꯅ ꯁꯥꯟꯅꯩꯀꯣ ꯔꯣꯅꯦꯜꯗꯣ ꯇꯧꯅꯕꯗꯣ ꯃꯦꯆꯤꯟ ꯑꯗꯨꯝ ꯉꯝꯃꯦ ꯍꯟꯗꯛꯇꯤ
ꯑꯗꯨꯅꯦ
ꯑꯗꯨꯒ ꯅꯦꯃꯔ ꯅꯃꯔꯗꯤꯒꯣ ꯑꯗꯨꯝ ꯁꯥꯟꯅꯗ꯭ꯔꯁꯨ ꯑꯗꯨꯝ ꯐꯖꯩ ꯃꯥꯄ꯭ꯂꯦꯒꯤꯅꯤ
ꯎꯝ ꯊꯤꯟꯕꯅꯦ ꯑꯁ ꯃꯗꯨ ꯎꯝ ꯑꯉꯥꯎꯋꯤꯍꯦ
ꯉꯥꯎꯔꯤꯕ ꯃꯤ ꯅꯨꯄꯤ ꯂꯩꯔꯕꯅꯤ ꯅꯪ ꯀꯌꯥꯝ ꯈꯜ ꯈꯜꯂꯅꯨꯕ ꯅꯪ ꯋꯥꯅꯕꯅꯤ
ꯐꯖꯩꯅ ꯑꯗꯨꯝ
ꯐꯖꯕ ꯐꯖꯗꯕ ꯈꯪꯗꯦ ꯑꯩꯗꯤ ꯃꯥꯒꯤ ꯃꯑꯣꯡꯗꯣ ꯑꯉꯥꯡ ꯑꯩ ꯐꯤꯐꯥ ꯑꯃ ꯑꯍꯥꯟꯕ ꯌꯥꯎꯕ ꯆꯍꯤ ꯁꯤꯅ ꯑꯗꯨꯝ ꯐꯖꯩ ꯃꯥꯒꯤ ꯄ꯭ꯔꯦꯗꯣ
ꯎꯝ ꯑꯩꯅ ꯍꯦꯛ ꯈꯪꯉꯝꯕꯗꯒꯤꯀꯣ ꯑꯩꯗꯤ ꯑꯗꯨꯝ ꯄꯥꯝꯃꯦ
ꯁꯥꯁ ꯑꯗꯨ ꯅꯪꯁꯦ ꯀꯩꯅꯣꯅꯦ